ꯈꯤꯇꯪ ꯀꯟꯅꯉꯥꯡ ꯌꯥꯄ꯭ꯔꯣ
ꯑ ꯌꯥꯅꯤ
ꯅꯪ ꯉꯥꯡꯗ ꯌꯥꯝ ꯇꯞꯅ ꯇꯥꯏꯌꯦ ꯍꯜꯂꯣ ꯇꯔꯕꯣ
ꯎꯝ ꯇꯔ
ꯈꯤꯇꯪ ꯀꯟꯅꯉꯥꯡ ꯌꯥꯕꯔ ꯅꯪ ꯁꯄꯤꯀꯔꯇꯨꯕꯣ
ꯌꯥꯅꯤ ꯈꯛꯇꯪ ꯍꯧꯔꯕ
ꯑꯥ ꯌꯥꯏ ꯌꯥꯏ ꯀꯩꯗꯧꯔꯒꯦ ꯏꯆꯟꯕꯣ
ꯅꯨꯡꯗꯥꯡꯒꯤ ꯆꯥꯛ ꯏꯁꯤꯡ ꯂꯣꯏꯁꯤꯜꯂꯒ ꯁꯨꯝ ꯂꯩꯔꯝꯕꯅꯤ
ꯑꯣ ꯀꯔꯤ ꯃꯁꯜ ꯆꯥꯔꯣ
ꯉꯁꯤꯁꯦ ꯏꯔꯣꯝ ꯑꯃ ꯇꯧꯔꯦ ꯑꯗꯨꯒ ꯀꯥꯡꯍꯣ ꯑꯃ ꯉꯧꯔꯦ
ꯑꯣ ꯀꯅꯥ ꯊꯣꯡꯉꯤꯅꯣ
ꯏꯅꯥꯎꯅꯨꯄꯤꯅ ꯇꯧꯋꯤ
ꯑꯣ ꯀꯃꯥꯏ ꯀꯃꯥꯏꯅ ꯂꯩꯔꯤꯒꯦ ꯍꯧ ꯖꯤꯛꯀꯥꯟꯁꯤꯕꯣ
ꯍꯧꯖꯤꯛꯀꯥꯟꯁꯦ ꯏꯔꯥꯡꯁꯨ ꯂꯩꯕꯅꯤ ꯅꯠꯇꯕ ꯏꯟꯉꯥꯡꯁꯨ ꯆꯠꯊꯣꯛꯄ ꯄꯥꯡꯉꯦ ꯍꯥꯏꯗꯤ ꯑꯗꯨꯝ ꯌꯨꯝꯗ ꯑꯗꯨꯝ ꯂꯩ ꯍꯥꯏꯇꯥꯔꯦ
ꯑꯣ ꯃꯥ ꯅꯪ ꯃꯥ ꯍꯥꯟꯅ ꯀꯩꯅꯣꯒꯤ ꯅꯪ ꯀꯦꯚꯦꯟ ꯀ꯭ꯔꯨꯀꯤ ꯅꯪ ꯀꯩꯅꯣ ꯆꯠꯂꯦ ꯅꯪ ꯏꯟꯇꯔꯚꯤꯌꯨ ꯑꯃ ꯆꯠꯂꯦ ꯇꯕꯗꯣ ꯀꯃꯥꯏꯅ ꯇꯧꯔꯒꯦ ꯑꯗꯨꯕꯣ
ꯑꯗꯨꯒꯤꯁꯦ ꯑꯩꯁꯦ ꯁꯂꯦꯛꯁꯟ ꯐꯪꯉꯦ ꯑꯗꯣ ꯑꯩꯒꯤ ꯃꯦꯗꯤꯀꯦꯜ ꯀꯟꯗꯤꯁꯟ ꯑꯃ ꯌꯥꯗꯕꯗꯒꯤ ꯖꯣꯏꯟꯗꯤ ꯇꯧꯕꯈꯤꯗ꯭ꯔꯦ
ꯑꯣ ꯅꯪ ꯆꯠꯂꯤꯗꯣ ꯀꯩꯒꯤ ꯑꯣꯏꯗꯣꯅꯪ ꯏꯅꯗꯤꯌꯥ ꯂꯥꯏꯜꯗꯣ
ꯏꯟꯗꯌꯥ ꯑꯦꯛꯁꯄ꯭ꯔꯦꯁꯀꯤ ꯑꯣꯏꯅꯗ
ꯑꯣ ꯑꯗꯨ ꯑꯗꯨ ꯆꯠꯇꯩꯗꯣ ꯀꯩꯅꫭ ꯀꯥꯏꯇꯔꯤ ꯀꯩꯒꯩ ꯂꯩꯒꯤ
ꯀ꯭ꯔꯥꯏꯇꯦꯔꯤꯌꯥ ꯍꯥꯏꯔꯗꯤ ꯑꯩꯈꯣꯏꯅ ꯃꯦꯟ ꯑꯣꯏꯅ ꯑꯩꯈꯣꯏꯒꯤ ꯍꯥꯏ ꯎꯆ ꯎꯆꯦ ꯑꯦꯌꯔ ꯏꯟꯗꯤꯌꯥ ꯑꯦꯛꯁꯄ꯭ꯔꯦꯁꯀꯤ ꯑꯣꯏꯅꯗꯤ ꯋꯥꯟ ꯐꯤꯐꯇꯤ ꯁꯚꯦꯟ ꯁꯦꯟꯇꯤꯃꯤꯇꯔ ꯌꯧꯗꯕ ꯌꯥꯗꯦꯕ ꯑꯗꯨꯒ ꯀꯩꯅꯣꯗ ꯑꯩꯈꯣꯏꯒꯤ ꯈꯨꯠꯁꯦ ꯏꯁꯀꯥꯔꯁ ꯂꯩꯕ ꯌꯥꯗꯦ ꯑꯗꯒꯤ ꯃꯥꯏ ꯃꯤꯠꯇ ꯁꯀꯥꯔꯁ ꯄꯤꯝꯄꯜꯁꯀꯨꯝꯕ ꯑꯝꯇ ꯂꯩꯕ ꯌꯥꯗꯦꯕ ꯑꯗꯒꯤ ꯦꯁ ꯀꯃꯨ ꯀꯨꯀꯦꯁꯟ ꯁ꯭ꯀꯤꯜꯁ ꯐꯖꯅ ꯂꯤꯡꯒꯗꯕ ꯁꯝꯅ ꯍꯥꯏꯔꯕꯗ ꯏꯪꯂꯤꯁꯁꯦ ꯁꯤ ꯌꯥꯝ ꯂꯤꯡꯒꯗꯕ ꯑꯗꯨꯒ ꯑꯦꯌꯔ ꯏꯟꯗꯤꯌꯥ ꯑꯦꯛꯁꯄ꯭ꯔꯦꯁꯀꯤ ꯑꯣꯏꯅꯗꯤ ꯌꯥꯝꯅ ꯐꯣꯀꯁ ꯇꯧꯔꯤꯁꯦ ꯍꯤꯟꯗꯤꯗꯁꯨ ꯐꯣꯀꯁ ꯇꯧꯋꯦꯕ ꯍꯥꯏꯗꯤ ꯀꯩꯅꯣꯅꯤꯅ ꯅꯦꯁꯅꯦꯜ
ꯎꯝ ꯎꯝ ꯃ ꯌꯥꯝ ꯁꯨꯖꯥꯏꯔꯦ ꯑꯗꯨꯗꯤ
ꯎꯝ ꯌꯥꯝ ꯆꯪꯉꯤ ꯑꯗꯨꯅ ꯁꯝꯅ ꯍꯥꯏꯔꯕꯗ ꯑꯦꯌꯥꯔꯂꯥꯏꯟ ꯖꯣꯏꯟ ꯇꯧꯒꯦ ꯍꯥꯏ ꯇꯥꯔꯗꯤ ꯄ꯭ꯔꯥꯏꯌ ꯇ꯭ꯔꯦꯅꯤꯡ ꯑꯃ ꯇꯧꯍꯧꯕꯅ ꯐꯩꯌꯦꯕ ꯄꯔꯁꯅꯦꯂꯤꯇꯤ ꯗꯦꯕꯂꯞꯃꯦꯟꯅꯤ
ꯑꯥ ꯑꯗꯨꯏꯗꯤ ꯑꯩꯈꯣꯏꯒꯤ ꯏꯆꯟ ꯅꯨꯨꯄꯤ ꯈꯔ ꯂꯩꯕꯗꯣ ꯃꯣꯏ ꯆꯠꯅꯤꯡ ꯍꯥꯏꯕ
ꯎꯝ
ꯑꯗꯨꯒꯤ ꯅꯣꯟꯗꯒꯤ ꯅꯣꯂꯦꯖ ꯂꯧꯍꯟꯒꯦ ꯇꯧꯕꯅꯤꯅ
ꯎꯝ ꯑꯗꯨ ꯑꯣꯏ ꯇꯔꯗꯤ ꯆꯠꯅꯤꯡꯉꯦ ꯍꯥꯏ ꯇꯥꯔꯗꯤ ꯑꯩꯈꯣꯏꯒꯤ ꯃꯅꯤꯄꯨꯔꯗꯁꯨ ꯏꯟꯁꯇꯤꯇ꯭ꯌꯨꯠ ꯃꯌꯥꯝ ꯑꯃ ꯂꯩꯗꯅ ꯁꯤꯒꯤ ꯃꯔꯛꯁꯤꯗꯒꯤ ꯃꯅꯤꯄꯨꯔꯗ ꯑꯩ ꯏꯟꯁꯇꯤꯇ꯭ꯌꯨꯠ ꯃꯌꯥꯝ ꯑꯃ ꯂꯩꯗꯅ
ꯑꯥ
ꯁꯤꯒꯤ ꯃꯔꯛꯁꯤꯗꯒꯤ ꯑꯗꯨꯝ ꯑꯃ ꯈꯟꯕꯤꯔꯒ ꯇ꯭ꯔꯦꯅꯤꯡ ꯁꯝꯅ ꯍꯥꯏꯔꯕꯗ ꯁꯤꯛꯁ ꯃꯟꯁꯀꯤ ꯗꯤ ꯗꯤꯄ꯭ꯂꯣꯃꯥ ꯂꯩꯕꯅꯦꯕ ꯑꯗꯨ ꯀꯨꯝꯕ ꯑꯗꯨꯝ ꯖꯣꯏꯟ ꯇꯧꯍꯜꯂꯒ ꯄꯔꯁꯅꯦꯜꯂꯤꯇꯤ ꯌꯥꯝ ꯗꯦꯕꯂꯞ ꯑꯣꯏꯕꯅꯦ ꯑꯗꯨꯒ ꯑꯗꯨꯝ ꯏꯟꯇꯔꯚꯤꯌꯨ ꯄꯤꯔꯗꯤ ꯁꯦꯂꯦꯛꯁꯟꯗꯤ ꯐꯪꯅꯤ
ꯃꯅꯤꯄꯨꯔꯒꯤ ꯎꯨꯀꯪꯕ ꯏꯟꯁꯇꯤꯇ꯭ꯌꯨꯁꯟ ꯈꯔ ꯐꯒꯦ
ꯏꯟꯁꯇꯤꯇ꯭ꯌꯨꯁꯟ ꯍꯥꯏꯁꯦ ꯃꯅꯤꯄꯨꯔꯁꯨ ꯃꯌꯥꯝ ꯂꯩ ꯁꯝꯅ ꯍꯥꯏꯔꯕꯗ ꯃꯩꯗꯤꯉꯨ ꯏꯟꯁꯇꯤꯇ꯭ꯌꯨꯠꯁꯤ ꯆꯉꯥꯡꯉꯩꯗ ꯂꯩꯕꯁꯦ ꯁꯤꯁꯨ ꯑꯗꯨꯝ ꯐꯩ ꯑꯗꯒꯤ ꯍꯦꯜꯄꯤꯡ ꯍꯦꯟꯁ ꯑꯅ ꯑꯃ ꯂꯩꯕꯗꯣ ꯈꯨꯔꯥꯏ ꯑꯁꯣꯝꯗ ꯑꯗꯨꯁꯨ ꯑꯗꯨꯝ ꯌꯥꯏ ꯑꯗꯒꯤ ꯁꯀꯥꯏꯂꯥ ꯑꯦꯚꯌꯦꯁꯟꯒ ꯃꯅꯤꯄꯨꯔꯗ ꯍꯥꯏꯔꯗꯤ
ꯑꯁ ꯅꯣꯏ ꯀꯩꯅꯣ ꯑꯗꯨꯃꯥꯏꯅ ꯊꯕꯤ ꯊ ꯅꯪꯅ ꯂꯪꯨꯕ ꯀꯣꯦ ꯌꯥꯝ ꯐꯪꯉꯝꯃꯅꯤꯅꯦ
ꯎꯝ ꯂꯝꯒꯨꯝꯕꯗꯤ ꯌꯥꯝ ꯆꯠꯂꯦ ꯁꯝꯅ ꯌꯥꯝꯅ ꯃꯤꯅ ꯏꯟꯇꯔꯚꯤꯌꯨꯒꯤ ꯆꯠꯅꯔꯤꯗ ꯑꯌꯥꯝꯕꯅ ꯗꯦꯜꯂꯤꯗ ꯆꯠꯅꯩꯌꯦꯕ ꯗꯦꯜꯂꯤꯁꯤꯅ ꯃꯦꯟ ꯍꯥꯄ ꯑꯣꯏꯕꯅꯤꯅ
ꯑꯥ
ꯑꯗꯨꯅ ꯑꯌꯥꯝꯕꯅ ꯑꯦꯌꯥꯔꯂꯥꯏꯟꯁꯤꯡꯅ ꯏꯟꯇꯔꯚ꯭ꯌꯨ ꯀꯟꯗꯛ ꯇꯧꯕꯁꯨ ꯗꯦꯜꯂꯤꯗ ꯑꯗꯨꯝ ꯇꯧꯋꯦ ꯏꯁꯄꯦꯁꯦꯜꯂꯤ ꯑꯩꯈꯣꯏꯒꯤ ꯏꯟꯗꯤꯒꯣ ꯑꯦꯌꯥꯔꯂꯥꯏꯟꯁꯦ
ꯑ
ꯁꯤꯅ ꯌꯥꯝ ꯇꯧꯋꯦ ꯑꯗꯨꯒ ꯏꯌꯔ ꯏꯟꯗꯤꯌꯥ ꯑꯦꯛꯁꯄ꯭ꯔꯦꯁ ꯀꯨꯝꯕꯁꯤꯅ ꯑꯃꯨꯛ ꯍꯥꯏꯗꯤ ꯇꯥꯇꯥꯒꯤ ꯃꯈꯥꯗ ꯂꯩꯕꯅꯤꯅ ꯃꯥꯗꯤ ꯑꯦꯌꯔ ꯏꯟꯗꯤꯌꯥꯅ ꯊꯥꯏꯅꯒꯤ ꯑꯦꯌꯥꯔꯂꯥꯏꯟ ꯑꯃ ꯂꯩꯕꯗꯣ ꯃꯥꯒꯞ ꯄꯨꯜꯂꯒ ꯂꯩꯕꯅꯤꯅ ꯚꯦꯀꯦꯟꯁꯤ ꯌꯥꯝ ꯂꯩꯇꯦ ꯑꯗꯨꯅ ꯏꯟꯇꯔꯚꯤꯌꯨꯁꯦ ꯄꯥꯛꯅ ꯂꯥꯛꯇꯦꯕ ꯑꯗꯨꯒ ꯍꯧꯖꯤꯛ ꯅꯧꯅ ꯍꯧꯒꯠꯂꯛꯄ ꯄꯗ ꯍꯥꯏꯔꯒꯅ ꯁꯤꯒꯤꯖꯨ ꯏꯟꯇꯔꯚ꯭ꯌꯨꯗꯤ ꯌꯥꯝ ꯀꯧꯋꯦ ꯑꯗꯨꯒ ꯏꯟꯗꯤꯒꯣꯒꯤꯗꯤ ꯑꯗꯨꯝ ꯅꯣꯡꯃ ꯀꯥꯡꯗꯤ ꯑꯗꯨꯝ ꯂꯩ ꯗꯦꯜꯂꯤꯗꯗꯤ
ꯎꯝ ꯅꯣꯏꯒꯤ ꯀꯩꯅꯣꯒꯤ ꯑꯗꯨꯒꯤ ꯀꯩꯒꯨꯝꯕ ꯅꯪꯅ ꯑꯩꯈꯣꯏ ꯑꯦꯌꯥꯔꯂꯥꯏꯟ ꯑꯃꯗ ꯆꯪꯉꯝ ꯇꯥꯔꯗꯤꯀꯣ ꯅꯣꯏꯒꯤ ꯁꯦꯂꯔꯤꯁꯦ ꯀꯃꯥꯏꯅ ꯇꯧꯒꯦ ꯃꯟꯂꯤ ꯁꯥꯕ ꯀꯃꯥꯏ
ꯑꯩꯈꯣꯏꯒꯤ ꯕꯦꯁꯤꯛ ꯄꯦꯁꯦ ꯊ꯭ꯔꯤ ꯃꯟꯁ ꯇ꯭ꯔꯦꯅꯤꯡ ꯇꯧꯅꯦꯕꯀꯣ ꯇ꯭ꯔꯦꯅꯤꯡ ꯃꯅꯨꯡꯁꯤꯗ ꯑꯦꯌꯥꯔꯂꯥꯏꯟ ꯑꯃꯒ ꯑꯃꯒ ꯃꯥꯟꯅꯗꯦꯕ ꯑꯗꯣ ꯑꯦꯄ꯭ꯔꯣꯛꯁꯤꯃꯦꯠ ꯇ꯭ꯋꯦꯟꯇꯤ ꯐꯥꯏꯚ ꯊꯥꯎꯖꯟꯗꯤ ꯑꯗꯨꯝ ꯆꯥꯅꯦꯕ ꯇ꯭ꯔꯦꯟꯅꯤꯡ ꯃꯅꯨꯡꯗ ꯑꯗꯨꯒ ꯑꯩꯈꯣꯏꯒꯤ ꯇ꯭ꯔꯦꯅꯤꯡ ꯂꯣꯏꯔꯛꯂꯕꯀꯥꯟꯗ ꯑꯩꯈꯣꯏꯅ ꯁꯝꯅ ꯍꯥꯏꯔꯕꯗ ꯐ꯭ꯂꯥꯏꯠ ꯀꯥꯕ ꯍꯧꯔꯛꯄ ꯃꯇꯝꯁꯦ ꯁꯤꯗ ꯃꯥꯒꯤ ꯕꯦꯁꯤꯛ ꯄꯦꯁꯦ ꯐꯣꯔ ꯐꯤꯐꯇꯤ ꯁꯕꯦꯟ ꯊꯥꯎꯖꯟꯅ ꯈ꯭ꯋꯥꯏꯗꯒꯤ ꯄꯤꯛꯏ
ꯑꯣ ꯑꯗꯨꯝ ꯌꯥꯗꯣꯏꯅꯦ ꯃꯦꯅꯦꯖꯇꯤ ꯑꯗꯨꯝ ꯇꯧꯉꯝꯕꯣ ꯑꯗꯨ ꯄꯩꯁꯥꯁꯤꯕꯣ
ꯎꯝ ꯃꯦꯅꯦꯠꯁꯇꯤ ꯑꯗꯨꯝ ꯇꯧꯕ ꯉꯝꯃꯦ ꯍꯥꯏꯕꯗꯤ ꯔꯦꯟꯠꯇ ꯑꯗꯨꯝ ꯔꯦꯟꯠꯀꯤ ꯑꯩꯠ ꯊꯥꯎꯖꯟ ꯅꯥꯏꯟ ꯊꯥꯎꯖꯟ ꯑꯃ ꯄꯤꯊꯣꯛꯈ꯭ꯔꯅꯤ ꯑꯩꯈꯣꯏꯒꯤ ꯋꯥꯟ ꯕꯤ ꯑꯩꯩꯆ ꯀꯦꯝ ꯑꯃꯒꯨꯝꯕ ꯂꯧꯕꯗ ꯑꯗꯒꯤ ꯑꯩꯒꯤ ꯆꯥꯕ ꯊꯛꯄꯒꯤ ꯋꯥꯟ ꯃꯟꯇ ꯑꯗꯨꯝ ꯐꯥꯏꯚ ꯊꯥꯎꯖꯟꯒꯨꯝꯕ ꯑꯃ ꯈꯥꯏꯗꯣꯛꯈ꯭ꯔꯒ ꯁꯦꯚꯤꯡ
ꯂꯝꯒꯨꯝꯕ ꯀꯣꯏꯕ ꯆꯠꯄꯩꯗꯤ ꯌꯥꯝ ꯅꯨꯡꯉꯥꯏ
ꯎꯝ ꯇ꯭ꯔꯦꯕꯦꯜ ꯑꯣꯄꯣꯔꯆꯨꯅꯤꯇꯤꯁꯄꯨꯗꯤ ꯃꯌꯥꯝ ꯐꯪꯉꯦ ꯍꯥꯏꯗꯤ ꯑꯩꯈꯣꯏꯒꯤ ꯑꯩꯈꯣꯏꯅ ꯐ꯭ꯂꯥꯏꯠ ꯑꯣꯄꯔꯦꯠ ꯇꯧꯕ ꯃꯇꯝꯗ ꯂꯦꯒꯣꯕꯔ ꯇꯥꯔꯛꯄ ꯌꯥꯎꯔꯛꯀꯅꯤꯗꯅ ꯂꯤꯑꯣꯕꯔꯒꯨꯝꯕꯁꯤ ꯇꯥꯔꯦ ꯑꯗꯒꯤ ꯑꯩꯈꯣꯏꯒꯤ ꯐ꯭ꯂꯥꯏꯠ ꯑꯦꯂꯥꯎꯋꯦꯟꯁ ꯃꯌꯥꯝ ꯄꯤꯌꯦꯕ ꯁꯝꯅ ꯍꯥꯏꯔꯕꯗ ꯐ꯭ꯔꯤ ꯇꯤꯀꯦꯠꯁꯀꯨꯝꯕ ꯑꯗꯨꯗꯨꯅ ꯑꯩꯈꯣꯏꯒꯤ ꯃꯥꯅ ꯕꯦꯅꯤꯐꯤꯠꯁ ꯄꯤꯕꯁꯦ ꯑꯩꯈꯣꯏꯒꯤ ꯐꯦꯃꯤꯂꯤꯗꯁꯨ ꯄꯤꯌꯦꯕ ꯃꯤ ꯑꯃꯒꯤ ꯍꯧꯖꯤꯛꯀꯤ ꯀꯦꯕꯤꯟ ꯀ꯭ꯔꯨ ꯑꯃꯒꯤ ꯃꯥꯒꯤ ꯐ꯭ꯂꯥꯏꯠ ꯑꯦꯂꯥꯎꯋꯦꯟꯁ ꯐꯥꯏꯞ ꯇꯤꯀꯦꯠꯁ ꯐꯪꯅꯤꯑꯕ ꯇꯤꯀꯦꯠ ꯃꯉꯥ ꯁꯦ ꯑꯩꯈꯣꯏꯒꯤ ꯃꯥꯒꯤ ꯐꯦꯃꯤꯂꯤ ꯃꯦꯝꯕꯔ ꯍꯥꯞꯇꯣꯏꯅꯦ ꯑꯗꯨꯒ ꯕ꯭ꯂꯗ ꯔꯤꯂꯦꯁꯟ ꯂꯩꯕ ꯃꯤꯒ ꯍꯥꯞꯀꯗꯕ ꯑꯦꯟ ꯑꯩꯈꯣꯏꯒꯤ ꯐꯤꯋꯥꯟꯁꯦꯒꯨꯝꯕ ꯕꯣꯏ ꯐ꯭ꯔꯦꯟ ꯒꯔꯜ ꯐ꯭ꯔꯦꯟꯒꯨꯝꯕꯁꯨ ꯑꯗꯨꯝ ꯍꯥꯞꯄ ꯌꯥꯏꯑꯕ
ꯑꯣ
ꯇ꯭ꯔꯦꯚꯦꯜ ꯑꯣꯄꯣꯔꯆꯨꯅꯤꯇꯤꯁꯇꯤ ꯀꯦꯕꯤꯟ ꯀ꯭ꯔꯨꯗ ꯅꯠꯇ ꯃꯥꯒꯤ ꯐꯦꯃꯤꯂꯤꯁꯤꯡꯗꯁꯨ ꯑꯗꯨꯝ ꯐꯪꯉꯦ ꯍꯥꯏꯇꯥꯔꯦ
ꯑꯩꯩꯅꯦ ꯌꯥꯝꯅꯗꯗꯤꯅ ꯀꯦꯕꯤꯅꯤꯈꯖꯕ
ꯎꯝ
ꯑꯩ ꯀꯩꯅꯣꯗꯤ ꯑꯦꯁꯀꯗꯤ ꯂꯤꯃꯤꯠꯀꯨꯝꯕ ꯂꯩꯕ ꯅꯣꯏ ꯃꯦꯛꯁꯤꯃꯝ ꯃꯤꯅꯤꯃꯝ
ꯑ ꯑꯩꯈꯣꯏꯒꯤ ꯀꯩꯅꯣꯁꯦ ꯐ꯭ꯔꯦꯁꯔꯁꯇ ꯍꯥꯏꯔꯒꯅ ꯑꯩꯈꯣꯏꯒꯤ ꯑꯩꯇꯤꯟꯁꯤꯅ ꯃꯤꯅꯤꯃꯝꯅꯦꯕ ꯑꯗꯨꯒ ꯑꯩꯠꯇꯤꯟꯁꯦ ꯃꯤꯅꯤꯃꯝ ꯑꯦꯠꯅꯦꯕ ꯖꯣꯏꯟ ꯇꯧꯕꯒꯤ ꯑꯗꯨꯒ ꯐ꯭ꯔꯦꯁꯔ ꯑꯣꯏꯇꯥꯔꯗꯤ ꯃꯦꯛꯁꯤꯃꯝꯗ ꯇ꯭ꯋꯦꯟꯇꯤ ꯁꯤꯛꯁ ꯐꯥꯎꯒꯤ ꯃꯅꯨꯡꯗ ꯂꯩꯒꯗꯕ ꯑꯗꯨꯒ ꯑꯦꯛꯁꯄꯤꯔꯤꯌꯦꯟꯁ ꯀꯀ꯭ꯔꯨ ꯑꯣꯏꯗꯤ ꯇ꯭ꯋꯦꯟꯇꯤ ꯁꯤꯛꯁ ꯍꯟꯗꯣꯛꯈ꯭ꯔꯁꯨ ꯀꯩꯁꯨ ꯀꯥꯏꯗꯦ
ꯅꯣꯏ ꯀꯩꯅꯣꯒꯤ ꯑꯩꯈꯣꯏꯒꯤ ꯗꯣꯃꯦꯁꯇꯤꯛ ꯄꯥꯏꯕ ꯏꯟꯇꯔꯅꯦꯁꯅꯦꯜ ꯄꯥꯏꯕ ꯀꯩꯀꯩ ꯈꯦꯠꯅꯒꯦ ꯅꯣꯏꯁꯤꯕꯨꯣ ꯆꯍꯤꯒꯤ ꯃꯇꯥꯡ ꯑꯣꯏꯣꯏꯁꯨ
ꯑꯗꯨꯗꯤ ꯆꯍꯤꯒꯤꯗꯤ ꯈꯦꯠꯅꯕ ꯂꯩꯇ꯭ꯔꯦ ꯑꯩꯈꯣꯏꯒꯤ ꯗꯣꯃꯦꯁꯇꯤꯛ ꯑꯣꯏ ꯏꯟꯇꯔꯅꯦꯁꯅꯦꯜ ꯄꯣ ꯍꯥꯏꯕꯁꯤꯗꯤ ꯁꯝꯅ ꯍꯥꯏꯔꯕꯗ ꯑꯩꯈꯣꯏꯒꯤ ꯑꯦꯛꯁꯄꯤꯔꯤꯌꯦꯟꯁ ꯀꯥꯎꯟ ꯇꯧꯔꯒ ꯇꯧꯔꯛꯀꯅꯤꯅ
ꯑꯥ ꯌꯥꯝꯗꯤ ꯅꯨꯡꯉꯥꯏꯕ ꯊꯕꯛꯅꯦ ꯀꯦꯕꯤꯗ ꯀꯂꯦꯀꯣ
ꯅꯨꯡꯉꯥꯏꯕ ꯍꯥꯏꯁꯦ ꯋꯥꯅꯨꯡꯉꯥꯏ ꯍꯥꯏꯗꯨꯅꯤꯗ ꯍꯥꯏꯗꯤ ꯑꯩꯈꯣꯏꯗ ꯌꯥꯝꯅ ꯍꯦꯛꯇꯤꯛ ꯑꯣꯏꯕ ꯀꯦꯚꯟ ꯀ꯭ꯔꯨꯒꯤ ꯔꯨꯇꯤꯟꯁꯦ ꯁꯝꯅ ꯍꯥꯏꯔꯕꯗ ꯑꯩꯈꯣꯏ ꯉꯁꯤꯁꯦ ꯑꯌꯨꯛꯇ ꯑꯗꯨꯝ ꯆꯠꯅꯤ ꯍꯥꯏꯕ ꯂꯩꯇꯦ
ꯑ
ꯍ ꯇ ꯅꯣꯡꯉꯥꯜꯂꯝꯗꯥꯏ ꯆꯠꯄ ꯌꯥꯎꯔꯛꯀꯅꯤ ꯑꯍꯤꯡ ꯅꯣꯡꯌꯥꯏ ꯆꯠꯄ ꯌꯥꯎꯔꯛꯀꯅꯤ ꯑꯗꯒꯤ ꯌꯨꯝꯗ ꯅꯨꯃꯤꯠ ꯅꯤꯅꯤ ꯍꯨꯝꯅꯤ ꯍꯦꯜꯂꯛꯇꯕ ꯌꯥꯎꯔꯛꯀꯅꯤ ꯍꯥꯏꯗꯤ ꯑꯟꯑꯛꯁꯄꯦꯛꯇꯦꯠ ꯏꯁꯀꯦꯗ꯭ꯌꯨꯜ ꯉꯥꯛꯇꯅꯦꯕ
ꯑꯥ
ꯑꯗꯒꯤ ꯁꯝꯅ ꯍꯥꯏꯔꯕꯗ ꯑꯩꯁꯦ ꯉꯁꯤꯁꯦ ꯑꯣꯐ ꯂꯩꯔꯦꯅ ꯑꯩꯁꯦ ꯄꯣꯊꯥꯔ ꯂꯩꯊꯣꯛꯄ ꯌꯥꯗꯦꯕ ꯑꯩ ꯄꯨꯜ ꯑꯥꯎꯠ ꯇꯧꯔꯛꯑꯗꯤ ꯈꯨꯗꯛꯇ ꯑꯗꯨꯝ ꯂꯣꯏꯁꯜꯂꯣ ꯐ꯭ꯂꯥꯏꯠ ꯑꯣꯄꯔꯦꯠ ꯇꯧꯕ ꯆꯠꯇꯣꯏꯅꯦꯕ ꯑꯗꯨꯅ ꯃꯦꯟ ꯦꯟꯇꯦꯜꯂꯤ ꯏꯁꯇ꯭ꯔꯦꯁꯀꯤꯤ ꯌꯥꯝ ꯄꯤꯕ ꯊꯕꯛꯇꯤ ꯑꯣꯏꯕ ꯁꯝꯅ ꯍꯥꯏꯔꯕꯗ ꯃꯥꯁꯦ ꯂꯛꯖꯨꯔꯤ ꯑꯣꯏꯔꯤꯈꯩ ꯋꯥꯕ ꯍꯦꯜꯂꯦ ꯍꯥꯏꯗꯣ ꯑꯗꯨꯅꯦ ꯇꯧꯔꯤꯁꯦ
ꯅꯨꯄꯤꯁꯤꯡꯒꯤꯗꯨ ꯌꯥꯝ ꯆꯥꯟꯅꯕꯁꯤꯡ ꯑꯣꯏꯗꯅ ꯊꯕꯛ
ꯎꯝ ꯅꯨꯄꯤꯁꯤꯡꯒꯤꯗꯤ ꯌꯥꯝꯅ ꯆꯥꯟꯅꯕꯗꯤ ꯑꯣꯏ ꯍꯣꯏ ꯑꯗꯣ ꯁꯝꯅ ꯍꯥꯏꯔꯕ ꯍ ꯗ ꯀꯦꯕꯤꯟ ꯭ꯔꯨꯁꯦ ꯌꯥꯝꯅ ꯀꯩ ꯍꯥꯏꯅꯤ ꯇꯦꯝꯇꯤꯡ ꯑꯣꯏꯕ ꯄꯣꯠꯅꯦꯕ ꯃꯥꯒꯤ ꯂꯛꯖꯨꯔꯤ ꯂꯩꯔꯤꯉꯩ ꯃꯥꯒꯤ ꯕꯦꯠ ꯁꯥꯏꯠꯁꯨ ꯃꯌꯥꯝ ꯂꯩꯗꯅ
ꯑꯝ
ꯁꯅꯥꯔꯗ ꯑꯩꯕꯣꯏ ꯅꯨꯄꯤ ꯃꯆꯥꯁꯤꯡꯗꯨꯅ ꯃꯄꯥꯟ ꯂꯝꯗ ꯂꯩꯔꯤꯅꯤ ꯐꯦꯃꯤꯂꯤ ꯑꯧꯕꯒꯤ ꯂꯩꯔꯤꯅꯤꯩ ꯑꯗꯒꯤ ꯃꯁꯥꯒꯤ ꯁꯦꯂꯔꯤ ꯏꯟ ꯍꯦꯟꯗ ꯐꯤꯐꯇꯤ ꯑꯃꯐ ꯂꯥꯛꯀꯥꯟꯗ ꯃꯣꯏꯁꯦ ꯑꯃꯨꯛꯃꯨꯛ ꯍꯧꯥꯎꯔꯛꯐꯝ ꯀꯥꯎꯕ ꯌꯥꯎꯋꯦ ꯍꯥꯏꯇꯥꯔꯦ
ꯑꯥ
ꯑꯗꯨꯗꯨꯅ ꯁꯤ ꯇꯧꯒꯦ ꯇꯧꯒꯦ ꯍꯥꯏ ꯇꯥꯔꯗꯤ ꯑꯩꯈꯣꯏꯅ ꯃꯦꯟꯇꯦꯜꯂꯤ ꯌꯥꯝꯅ ꯏꯁꯇꯦꯕꯜ ꯑꯣꯏꯕ ꯑꯃ ꯆꯪꯉꯦꯕ ꯃꯁꯥꯅ ꯃꯆꯥ ꯀꯟꯇ꯭ꯔꯣ ꯉꯝꯒꯗꯕ
ꯍꯥꯏꯗꯤ ꯃꯣꯏꯗꯤ ꯀꯦꯕꯤ ꯀꯨꯁꯦ ꯑꯗꯨꯝ ꯑꯩꯈꯣꯏꯗꯤ ꯆꯤꯟꯗꯒ ꯍꯥꯏꯅꯕꯗꯤ ꯌꯥꯝ ꯂꯥꯏꯅ ꯑꯗꯨꯝ ꯈꯜꯂꯤꯗꯅ ꯍꯃ ꯁꯤ ꯑꯗꯨꯝ ꯈꯔꯗꯤ ꯂꯨꯗꯤ ꯂꯨ ꯀꯣ
ꯑꯔꯥꯏꯕ ꯑꯝꯇ ꯂꯩꯇꯦ ꯍꯥꯏꯗꯨꯅꯤꯗ
ꯑꯣ ꯑꯩꯈꯣꯏꯒꯤ ꯃꯦꯟꯂꯤ ꯀꯩꯅꯣꯒ ꯑꯩꯈꯣꯏ ꯂꯦꯡꯒ꯭ꯋꯦꯖꯁꯦ ꯈꯔ ꯑꯗꯨꯝ ꯈꯔ ꯂꯤꯡꯗꯕ ꯌꯥꯔꯣꯏꯅꯦ
ꯂꯦꯡꯒ꯭ꯋꯦꯖ ꯏꯪꯂꯤꯁ ꯍꯤꯟꯗꯤꯗꯤ ꯐꯖꯅ ꯂꯤꯡꯕꯤꯒꯗꯕ ꯍꯥꯏꯗꯤ ꯑꯩꯈꯣꯏꯅ ꯅꯣꯡꯃꯗ ꯏꯟꯇꯔꯦꯛ ꯇꯧꯗꯣꯏꯁꯦ ꯐꯣꯔꯦꯟꯅꯔꯁ ꯇꯧꯔꯛꯄ ꯌꯥꯏ ꯑꯗꯒꯤ ꯃꯦꯟꯂꯦꯟ ꯏꯟꯗꯤꯌꯥꯒꯤ ꯏꯪꯂꯤꯁ ꯃꯆꯦꯠ ꯑꯃꯐꯥꯎ ꯈꯪꯗꯕ ꯃꯤꯗꯨꯗꯤ ꯑꯩꯈꯣꯏꯗꯤ ꯍꯤꯟꯗꯤꯗ ꯀꯝꯃꯨꯅꯤꯀꯦꯠ ꯇꯧꯒꯗꯣꯏꯅꯤꯗꯅ ꯑꯗꯨꯅꯥ ꯀꯃꯨꯅꯤ ꯀꯦꯁꯟꯗꯤ ꯂꯤꯡꯗꯕ
ꯑꯣ ꯍꯥꯏ ꯄꯥꯔꯁꯣꯅꯦꯂꯤꯇꯤꯁꯨ ꯌꯥꯎꯗꯕ ꯌꯥꯔꯣꯏ
ꯄꯔꯁꯅꯦꯜꯂꯤꯇꯤ ꯍꯥꯏꯗꯤ ꯁꯝꯅ ꯍꯥꯏꯔꯕꯗ ꯑꯩꯈꯣꯏꯅ ꯏꯁꯇ꯭ꯔꯦꯁꯐꯨꯜ ꯑꯣꯏꯕ ꯃꯇꯝꯗ ꯑꯩꯈꯣꯏꯗꯣ ꯀꯃꯥꯏꯅ ꯀꯥꯝ ꯑꯣꯏꯅ ꯂꯩꯅꯤ ꯄꯦꯁꯦꯟꯖꯖꯤꯗꯤ ꯄꯦꯁꯦꯟꯖꯔꯅꯦ ꯃꯣꯏꯅ ꯇꯧꯅꯤꯡꯕ ꯇꯧꯔꯛꯀꯅꯤ ꯑꯈꯣꯏꯅ ꯑꯗꯨ ꯍꯦꯟꯗꯜ ꯇꯧꯗꯣꯏꯅꯦꯕ꯫ ꯑꯩꯈꯣꯏꯗ ꯃꯣꯏꯅ ꯁꯥꯎ ꯇꯧꯁꯜꯂꯛꯄ ꯌꯥꯏ ꯎꯁꯤꯜꯂꯛꯇꯕ ꯌꯥꯏ ꯑꯗ ꯑꯩꯈꯣꯏꯅ ꯔꯤꯌꯦꯛ ꯇꯧꯔꯨꯕ ꯌꯥꯗꯦꯕ ꯑꯩꯈꯣꯏ ꯄ꯭ꯔꯣꯐꯦꯁꯅꯦꯂꯤꯖꯝ ꯑꯃ ꯃꯦꯟꯇꯦꯟ ꯇꯧꯔ ꯊꯝꯗ꯭ꯔꯗꯤ ꯑꯗꯨꯅꯤ
ꯑꯗꯨꯗꯩꯗꯤ ꯅꯣꯏꯒꯤ ꯍꯣꯁꯄꯤꯇꯦꯂꯤꯇꯤꯁꯨ ꯐꯖꯗꯕ ꯌꯥꯔꯣꯏꯕ ꯅꯠꯇ꯭ꯔꯥ
ꯍꯥꯏꯗꯤ ꯑꯩꯈꯣꯏꯁꯤꯅ ꯐꯦꯁ ꯑꯃ ꯑꯣꯏꯔꯛꯀꯗꯣꯏꯅꯤ ꯏꯗꯅ ꯑꯦꯌꯥꯔꯂꯥꯏꯟꯗꯨꯒꯤ ꯕ꯭ꯔꯦꯟ ꯑꯦꯝꯕꯦꯁꯦꯗꯔꯅꯦꯕ ꯁꯝꯅ ꯍꯥꯏꯔꯕꯗ
ꯑꯥ
ꯍꯥꯏꯗꯤ ꯄꯦꯁꯦꯟꯖꯔꯅ ꯐꯦꯁ ꯇꯧꯗꯣꯏꯁꯦ ꯑꯦꯌꯥꯔꯂꯥꯏꯟꯗꯣ ꯂꯥꯛꯄ ꯃꯇꯝꯗ ꯑꯩꯈꯣꯏꯒꯅꯦꯕ ꯑꯗꯨꯅ ꯑꯩꯈꯣꯏꯅ ꯃꯣꯗ ꯐꯖꯅ ꯇ꯭ꯔꯤꯠ ꯇꯧ ꯇꯥꯔꯗꯤ ꯃꯣꯏꯅꯁꯨ ꯑꯩꯈꯣꯏ ꯑꯦꯌꯥꯔꯂꯥꯏꯟꯗꯣ ꯍꯟꯖꯤꯟ ꯍꯟꯖꯤꯟ ꯆꯨꯖ ꯇꯧꯗꯣꯏꯅꯤꯗꯅ
ꯑꯥ
ꯑꯗꯨꯅꯅꯦ ꯑꯗꯨꯝ ꯀꯦꯕꯤꯟ ꯀ꯭ꯔꯨꯁꯇ ꯕ꯭ꯔꯦꯟ ꯑꯦꯝꯕꯦꯁꯤꯦꯗꯔ ꯑꯣꯐ ꯗꯦꯠ ꯀꯝꯄꯅꯤ ꯍꯥꯏꯁꯦ
ꯑꯣ ꯅꯣꯏ ꯀꯩꯅꯣꯒꯤ ꯀꯦꯕꯤꯟ ꯀꯔ꯭ꯤꯎꯒꯤ ꯑꯍꯟꯕꯩ ꯆꯪꯕꯩꯁꯦ ꯁꯤꯒꯤ ꯅꯣꯏꯒꯤ ꯈꯣꯏ ꯇ꯭ꯔꯦꯟꯅꯤꯡ ꯍꯥꯏꯇꯥꯔꯦꯅꯦ ꯇꯤꯌꯦ ꯔꯨꯝ ꯀꯌꯥꯃꯨꯛ ꯑꯣꯏꯒꯦ ꯊꯥ ꯀꯌꯥꯒ ꯇꯧꯒꯦ꯫
ꯇ꯭ꯔꯦꯅꯤꯡ ꯐꯦꯁꯁꯦ ꯊꯥ ꯑꯍꯨꯝ ꯑꯣꯏꯗꯣꯏꯅꯦꯕ
ꯑꯥ
ꯑꯗꯨꯒ ꯁꯤꯒꯤ ꯊꯥ ꯑꯍꯨꯝꯁꯤꯗ ꯇꯧꯔꯛꯀꯗꯣꯏꯁꯦ ꯑꯩꯈꯣꯏꯒꯤ ꯑꯗꯨꯝ ꯄꯔꯁꯅꯦꯂꯤꯇꯤ ꯗꯦꯕꯂꯞꯃꯦꯟ ꯇꯧꯔꯛꯀꯅꯤ ꯀꯃꯨꯅꯤ ꯀꯦꯁꯟ ꯇꯧꯔꯛꯀꯅꯤ ꯁꯦꯐꯇꯤ ꯇꯧꯔꯛꯀꯅꯤ ꯐꯥꯔꯁ ꯑꯦꯠ ꯇꯧꯔꯛ ꯀꯅꯤ
ꯑꯥ
ꯑꯗꯒꯤ ꯑꯩꯈꯣꯏ ꯏꯟꯇꯔꯅꯦꯁꯅꯦꯜ ꯇ꯭ꯔꯦꯅꯤꯡ ꯁꯝꯅ ꯍꯥꯏꯔꯕꯗ ꯑꯩꯈꯣꯏꯒꯤ ꯋꯥꯏꯟ ꯁꯔꯞ ꯇꯧꯋꯦꯕ ꯏꯟꯇꯔꯅꯦꯁꯅꯦꯜ ꯔꯨꯠꯇꯗꯤ ꯑꯗꯨꯒꯨꯝꯕꯒꯤ ꯇ꯭ꯔꯦꯅꯤꯡꯁꯨ ꯑꯗꯨꯝ ꯇꯧꯔꯛꯀꯅꯤ
ꯑꯣ ꯇ꯭ꯔꯦꯅꯤꯡꯖꯦ ꯂꯣꯏ ꯁꯨꯔꯦ ꯑꯅꯝꯕꯅꯋꯣ꯫ ꯇ꯭ꯔꯦꯅꯤꯡꯁꯤ ꯈꯔꯥ ꯋꯥꯕ꯭ꯔꯥ ꯇꯞ ꯑꯣꯏꯕ ꯀꯃꯥꯏꯅ ꯇꯧꯒꯦ
ꯇ꯭ꯔꯦꯅꯤꯡꯁꯦ ꯇꯐ ꯑꯣꯏ ꯍꯥꯏꯗꯤ ꯑꯩ ꯃꯣꯔꯅꯤꯡ ꯁꯤꯞ ꯇꯥꯔꯛꯄ ꯌꯥꯏ ꯏꯚꯅꯤꯡꯒꯤ ꯇꯥꯔꯛꯄ ꯌꯥꯏ ꯃꯣꯔꯅꯤꯡ ꯁꯤꯞ ꯍꯥꯏꯁꯦ ꯑꯩꯗꯣ ꯋꯥꯔꯁ ꯇ꯭ꯔꯦꯅꯤꯡ ꯑꯣꯏꯗꯣꯏꯅꯦꯕ꯫
ꯑꯥ꯫
ꯔꯤꯄꯣꯔꯇꯤꯡ ꯃꯇꯝꯁꯦ ꯑꯌꯨꯛꯀꯤ ꯄꯨꯡ ꯇꯔꯦꯠꯇꯅꯦꯕ
ꯑꯣ꯫
ꯑꯌꯨꯛꯀꯤ ꯄꯨꯡ ꯇꯔꯦꯠꯇ ꯔꯤꯄꯣꯔꯇꯤꯡ ꯑꯣꯏ ꯇꯥꯔꯗꯤ ꯁꯤꯛꯁ ꯊꯥꯔꯇꯤꯗ ꯑꯩ ꯑꯦꯀꯥꯗꯃꯤꯗ ꯌꯧꯗꯕ ꯌꯥꯗꯦꯕ ꯕꯥꯏꯑꯣꯃꯦꯇ꯭ꯔꯤꯛ ꯇꯧꯁꯤꯜꯂꯒ ꯑꯩꯒꯤ ꯇꯥꯏꯝꯁꯦ ꯃꯣꯏꯅ ꯔꯦꯀꯣꯔꯠ ꯇꯧꯔ ꯊꯝꯍꯧꯗꯣꯏꯅꯦꯕ꯫ ꯑꯗꯨ ꯍꯦꯟꯗꯣꯛꯈꯤ ꯇꯥꯔꯗꯤ ꯑꯩꯒꯤ ꯏꯄꯥꯜꯗ ꯅꯦꯒꯦꯇꯤꯞ ꯆꯠꯇꯣꯏꯅꯦꯕ꯫ ꯑꯗꯨꯅ ꯑꯗꯨꯗꯤ ꯉꯟꯇꯥ ꯆꯠꯅꯕ ꯍꯣꯠꯅꯕ ꯗꯗꯤ ꯈꯤꯇꯪꯗꯤ ꯋꯥꯏ꯫
ꯑꯣ ꯍꯣꯏ ꯑꯩꯒꯤ ꯏꯆꯟꯅꯨꯄꯤ ꯑꯃ ꯂꯩꯌꯦ꯫ ꯃꯥꯖꯦ ꯍꯪꯕꯀꯣ ꯑꯗꯨ ꯅꯣꯡꯃ ꯅꯥꯉꯣꯟꯗ ꯀꯣꯜ ꯇꯧꯍꯜꯂꯛꯀꯦ꯫ ꯑꯣ ꯐꯔꯦ ꯐꯖ ꯐꯖꯅ ꯂꯩꯌꯨꯀꯣ꯫ ꯑꯩ ꯑꯃꯨꯛ ꯐꯥꯎꯔꯛꯀꯦ꯫ ꯍꯣꯏ ꯍꯣꯏ ꯊꯝꯖꯔꯤ ꯀꯣ ꯑꯗꯨꯗꯤ꯫